ꯌꯥꯝ ꯁꯥꯎꯅꯤꯡꯉꯦꯀꯣ ꯇꯥꯏ
ꯎꯝ ꯆꯠꯆꯔꯕꯣ ꯅꯣꯏ ꯆꯠꯇꯔꯕꯣ ꯑꯥꯎ ꯆ
ꯆꯥꯔꯔꯣꯏ ꯑꯩꯗꯤ
ꯑꯣ ꯑꯩꯗꯤ ꯅꯪ ꯁꯣꯏꯗ
ꯀꯩ
ꯆꯠꯄ ꯃꯥꯟꯗ꯭ꯔꯦꯅꯦ ꯑꯗꯣ ꯃꯥꯅ ꯃꯥꯅ ꯍꯥꯏꯗꯤ ꯉꯁꯤ ꯈꯛꯇ ꯅꯪ ꯈꯥꯡꯅꯤꯌꯦ ꯁ꯭ꯋꯥꯏꯗ ꯆꯠꯈ꯭ꯔꯦ ꯍꯥꯏꯕꯗꯣ
ꯑꯩ ꯁꯨꯅꯦꯕ ꯑꯩ ꯑꯩ ꯑꯩ ꯈꯪꯗꯕꯩꯅꯦ ꯄꯥꯏꯌꯨ ꯀꯣ ꯑꯝꯇ ꯑꯝꯇ ꯉꯥꯏꯕꯤꯌꯨ ꯉꯥꯏꯕꯤꯌꯨ ꯉꯥꯏꯕꯤꯌꯨ ꯉꯥꯏꯕꯤꯌꯨ ꯑꯁ ꯅꯣꯏ ꯆꯥꯛ ꯆꯥꯔꯕꯣ ꯍꯜꯂꯣ ꯍꯥꯜꯂꯣ